ꯍꯜꯂꯣ ꯇꯥꯔꯕꯆꯦ
ꯑꯥꯎ ꯇꯥꯔꯦ
ꯎꯝ
ꯅꯨꯡꯉꯔꯤꯕꯣ
ꯎꯝ ꯅꯨꯡꯉꯥꯏꯔꯤꯌꯦ
ꯎꯝ ꯆꯥꯛ ꯆꯥꯔꯕꯣ
ꯆꯥꯗ꯭ꯔꯤ ꯆꯥꯛ ꯊꯣꯡꯕ ꯂꯣꯏꯗ ꯉꯥꯏꯔ
ꯀꯦꯟꯁꯥꯡ
ꯏꯟꯁꯥꯡꯁꯦ ꯉꯁꯥꯏ ꯑꯌꯨꯛ ꯆꯒꯦꯝ ꯄꯣꯝꯕꯅꯦ ꯑꯗꯨꯒꯤ ꯑꯗꯨꯝ ꯆꯥꯛ ꯏꯟꯖꯥꯡꯗꯣ ꯃꯌꯥꯝ ꯄꯣꯝꯕꯒꯤ ꯂꯩꯕ ꯑꯗꯨ ꯆꯥꯔꯅꯤ
ꯎ ꯑꯩꯈꯣꯏꯗꯤ ꯌꯦꯟꯒ ꯆꯦꯡꯒꯨꯝꯒ ꯊꯣꯡꯉꯦ
ꯎ ꯅ ꯅꯣꯏꯗꯩ ꯂꯥꯛ ꯐꯗꯧꯉ
ꯂꯥꯛꯑꯣ ꯑꯁꯦꯡꯒꯤ ꯆꯥꯔꯖ ꯂꯥꯛꯑꯣ
ꯁꯤꯡꯖꯨꯒ ꯇꯧꯕ꯭ꯔꯣ
ꯁꯤꯡꯖꯨ ꯇꯧꯗꯦ ꯉꯁꯤꯗꯤ
ꯑꯣ ꯁꯤꯡꯖꯨꯒ ꯍꯥꯞꯆꯤꯜꯂ ꯆꯞ ꯆꯥꯗꯧꯅꯤꯅꯦ
ꯆꯥꯗꯧꯅꯦ ꯁꯂꯥꯗ ꯑꯣꯏꯅ ꯇꯧꯋꯦ ꯌꯥꯝꯗꯤ ꯌꯥꯝꯗꯦ ꯈꯖꯤꯛ ꯈꯛꯇꯅꯤ
ꯑꯁ ꯑꯗꯨꯗꯤ ꯆꯥꯛ ꯆꯥꯕ ꯌꯥꯗꯧ ꯃꯥꯟꯗꯦ
ꯁꯂꯥꯠꯇꯣ ꯃꯆꯟ ꯁꯨꯗꯦꯕ ꯍꯥꯎꯕꯗꯤ ꯋꯥꯠꯂꯅꯤ
ꯎꯝ ꯐꯖꯅ ꯁꯨꯅ ꯐꯖꯅ ꯇꯧ ꯌꯥꯗ꯭ꯔꯣ ꯍꯥꯎꯅꯤꯡꯉꯥꯏ
ꯕꯤꯠꯔꯨꯠꯀ ꯍꯥꯞꯆꯜꯂꯗꯤ ꯍꯥꯎꯗꯧꯕ ꯕꯤꯠꯔꯨꯠꯇꯣ ꯂꯩꯇ꯭ꯔꯦꯕ ꯂꯩꯔꯝꯗ꯭ꯔꯕ
ꯎꯝ
ꯊꯕꯤꯒ ꯀꯣꯕꯤꯒ ꯇꯤꯜꯍꯧꯒ ꯈꯛꯇꯅꯦꯕ
ꯊꯥꯃꯩꯁꯤꯃꯤꯗꯤ
ꯈꯥꯃꯦꯟ ꯁꯤꯟꯕꯁꯨ ꯌꯥꯎꯗ꯭ꯔꯦ ꯉꯁꯤꯗꯤ
ꯐꯖꯗꯧꯔꯤ ꯁꯂꯥꯛꯇꯣ
ꯊꯣꯏꯗꯤꯡꯕꯨꯗꯤ ꯌꯥꯎꯋꯦꯕꯀꯣ
ꯎꯝ
ꯑꯗꯨꯒ ꯕꯗꯥꯝꯅ ꯁꯨꯕꯒ ꯌꯥꯎꯋꯦ
ꯍꯥꯎꯅꯤꯗ ꯑꯗꯨꯝ
ꯅꯨꯃꯤꯠ ꯇꯥꯔꯕꯅꯤꯅ ꯉꯁꯥꯏꯁꯨ ꯈꯪꯍꯧꯗ꯭ꯔꯕ ꯆꯠꯂꯒ ꯂꯩꯕꯗꯣ ꯇꯜꯂꯕ ꯅꯣꯡꯗꯤ ꯇꯥꯕ
ꯌꯨꯝꯗ ꯂꯩꯕ꯭ꯔꯣ
ꯎꯝ ꯂꯩꯌꯦ
ꯑꯣ ꯀꯝ ꯀꯥꯟ ꯍꯥꯏꯗꯔꯛꯏꯕ
ꯍꯥꯥ
ꯀꯔꯝ ꯀꯥꯟ ꯍꯥꯏꯗꯔꯛꯏꯕ
ꯉꯁꯥꯏ ꯑꯌꯨꯛ ꯍꯥꯏꯊꯔꯛꯄꯅꯦ ꯍꯌꯦꯡ ꯁꯟꯗꯦꯅꯦꯅ ꯌꯨꯝꯗ ꯃꯖꯥ ꯈꯔ ꯇꯧꯔꯨꯒꯦꯅ
ꯑꯩꯁꯨ ꯍꯌꯦꯡ ꯆꯥꯛꯀꯧ ꯆꯠꯇꯣꯏꯔꯥ ꯈꯪꯗꯦ
ꯑꯣ ꯃꯉꯥꯅꯤ ꯆꯥꯛꯀꯧꯕꯗꯣ
ꯎꯝ
ꯎꯝ ꯑꯗꯨꯗꯤ ꯐꯔꯦ ꯀꯩꯅꯣ ꯆꯠꯂꯣ ꯅꯥꯟꯅ ꯀꯦꯔꯒ ꯉꯥ ꯃꯇꯨꯝ ꯃꯇꯨꯝꯗꯣ ꯐꯖꯅ ꯆꯥꯊꯣꯛꯑꯣ ꯅꯣꯡ ꯌꯥꯝ ꯇꯥꯏꯅꯦ ꯅꯪ ꯇꯥꯕ꯭ꯔ
ꯑꯩꯈꯣꯏ ꯁꯤꯗꯗꯤ ꯆꯨꯗꯤꯌꯦ
ꯑꯣ ꯌꯥꯝ ꯀꯟꯅ ꯍꯧꯅ ꯇꯥꯕ꯭ꯔ
ꯑꯥ ꯈꯒꯗꯤ ꯇꯥꯥꯕ ꯃꯥꯜꯂꯦ
ꯑꯣ
ꯌꯥꯝ ꯍꯧꯅ ꯇꯥꯕꯗꯤ ꯑꯣꯏꯗꯦ ꯈ ꯈꯔ ꯈꯔ ꯗꯤꯟ ꯃꯊꯛꯇ ꯇꯥꯕꯒꯤ
ꯀꯟꯖꯜꯂꯛꯄ ꯃꯥꯜꯂꯤ
ꯀꯩꯅꯣ ꯑꯩꯈꯣꯏ ꯁꯤꯗꯗꯤ ꯅꯣꯡ ꯇꯥꯗꯤꯌꯦ
ꯉꯁꯥꯏ ꯑꯩꯅ ꯅꯣꯡꯁꯦ ꯅꯨꯡꯗꯤꯟꯗꯣ ꯇꯥꯔꯗꯤ ꯇꯨꯝꯒꯦꯅ ꯉꯥꯏꯕ ꯑꯗꯨ ꯅꯣꯡ ꯁꯨꯡꯇꯥ ꯇꯥꯗꯕ
ꯍ ꯍ ꯑꯩꯈꯣꯏꯒꯤꯅ ꯅꯨꯡꯊꯤꯟꯗ ꯆꯨꯏꯌꯦ
ꯑꯣ ꯀꯩꯅꯣ ꯇꯧꯕꯅꯦ ꯅꯣꯡꯗꯣ ꯃꯆꯤ ꯃꯆꯤ ꯆꯨꯕꯅꯤ
ꯍꯟꯗꯛꯇꯤ ꯃꯆꯤ ꯃꯆꯤ ꯌꯥꯝ ꯆꯨꯏꯕꯣ
ꯎꯝ
ꯌꯥꯝ ꯀꯟꯖꯥꯅꯤ ꯉꯁꯥꯏ ꯅꯨꯡꯊꯤꯟ ꯇꯥꯕꯗꯣ
ꯌꯥꯝ ꯀꯜꯂꯤ ꯅꯪ ꯇꯥꯕ ꯉꯝꯗꯕ꯭ꯔ
ꯇꯥꯏꯌꯦ ꯍꯧꯖꯤꯛꯄꯨꯗꯤ
ꯅꯣꯡ ꯇꯥꯔꯗꯤ ꯃꯩ ꯃꯨꯠꯄꯤꯒ ꯇꯧꯕꯅꯦ
ꯑꯥ
ꯃꯩꯒ ꯃꯨꯠꯈ꯭ꯔꯗꯤ ꯇꯣꯛꯑꯦ
ꯑꯩꯁꯨ ꯐꯣꯟ ꯃꯩ ꯌꯥꯎꯗꯤꯌꯦ ꯍꯌꯦꯡꯁꯦ ꯆꯥꯛꯀꯧꯕꯁꯦ ꯀꯦꯕꯤꯅꯕ ꯂꯩꯇꯦꯕ ꯑꯩꯁꯦ ꯑꯗꯨꯅ ꯆꯠꯅꯤꯡꯒꯨꯝ ꯆꯠꯅꯤꯡꯗꯒꯨꯝ
ꯅꯁꯥꯅ ꯀꯦꯖꯧ ꯀꯩꯅꯣ
ꯀꯥꯏꯅꯣ ꯍꯩꯇꯦꯗ ꯕꯨꯠ ꯃꯥꯜꯂ ꯊꯣꯂꯛꯇꯅ
ꯀꯦꯅꯕ ꯂꯩꯇ꯭ꯔꯣ
ꯂꯩꯇꯦ ꯑꯩ ꯂꯩꯗꯦꯕ ꯑꯝꯇ ꯑꯗꯨꯗꯨꯅ ꯍꯩꯁꯨ ꯍꯩꯇꯕꯒ ꯄꯨꯂꯞ ꯄꯥꯔꯕ
ꯑꯩ ꯂꯥꯛꯑ ꯀꯦꯕꯤꯌꯨꯔꯣ ꯅꯦꯒ꯭ꯔꯣ ꯃꯥꯜꯂꯒ ꯊꯗꯣꯛ ꯀꯦ
ꯆꯨꯝꯗꯣꯏꯅꯤꯅ
ꯑꯩ ꯅꯪꯉꯣꯟꯗ ꯇꯝꯒꯦ ꯍꯥꯢꯕ ꯃꯦꯀꯞꯇꯣ
ꯑꯣ ꯊꯕꯛ ꯆꯥꯗꯧ ꯅꯨꯃꯤꯠꯁꯤꯗ ꯇꯝꯃꯒꯦꯕ
ꯍꯣꯏ
ꯁꯗꯣꯏꯅꯤꯗꯣ ꯎꯝ ꯊꯕꯛ ꯆꯠꯇꯧ ꯅꯨꯃꯤꯠꯇꯨꯗ ꯃꯦꯀꯀꯞ ꯇꯝꯗꯣꯏꯕ
ꯀ ꯍꯥꯏꯅ
ꯊꯕꯛ ꯆꯠꯇꯧ ꯅꯨꯃꯤꯠꯇꯨꯗ ꯃꯦꯀꯞ ꯇꯝꯗꯣꯏꯕꯕ
ꯑꯗꯨꯗ ꯅꯦ ꯍꯥꯏꯦ ꯅ ꯀꯥꯟꯇ ꯃꯅꯤ ꯑꯗ ꯃꯥꯥꯏꯅꯁ ꯄ ꯊꯗ ꯁꯪꯗꯦ ꯑꯔ ꯀꯟ ꯕꯔꯥꯎꯦ
ꯏꯁ ꯋꯥꯏꯁꯦ ꯃꯦꯀꯞ ꯇꯧꯕꯁꯦ ꯌꯥꯝ ꯍꯩꯅꯤꯡꯉꯦꯕ ꯍꯩꯌꯨ ꯌꯥꯗꯦꯕ
ꯑꯣ ꯍꯌꯦꯡꯗꯨꯗꯤ ꯆꯠꯆꯔꯨꯔꯣ ꯐꯖꯅ ꯃꯊꯪ ꯍꯤꯛꯀꯦꯕ ꯆꯠꯀꯥꯟꯗ ꯑꯩ ꯇꯝꯒꯦꯅꯣ
ꯍꯣꯏ
ꯍꯠꯇ꯭ꯔꯒꯅꯥ ꯀꯦꯔ ꯀꯦꯔ ꯐꯣꯇꯣ ꯁꯠꯒꯦ ꯍꯥꯏꯕ꯭ꯔꯣ
ꯌꯥꯏꯌꯦ ꯑꯗꯨꯁꯨ ꯁꯟꯗꯦ ꯁꯇꯔꯗꯦꯒꯨꯝꯕꯗ
ꯅꯪ ꯅꯍꯥ ꯑꯃ ꯑꯣꯏꯅ ꯑꯩꯈꯣꯏ ꯁꯅꯥꯔꯩ ꯐꯖꯅ ꯁꯥꯔꯤꯀꯥꯟꯗ ꯂꯥꯛꯑꯣ ꯍꯥꯏꯕꯗꯤ ꯌꯥꯗꯦ
ꯁꯅꯥ ꯂꯣꯏꯈ꯭ꯔꯕ
ꯂꯣꯏꯈ꯭ꯔꯦ ꯈꯩꯗꯣꯛꯑꯝ ꯑꯅꯤꯅꯤ ꯀꯩꯅꯣ
ꯐꯖꯍꯧꯕꯅꯦ ꯑꯗꯨ ꯁꯅꯥꯔꯩꯗꯣ
ꯁꯥꯠꯂꯦ ꯂꯣꯏꯅ ꯄꯥꯝꯕꯤ ꯈꯨꯗꯤꯡꯃꯛꯀꯤ ꯁꯥꯠꯄ
ꯆꯥꯡꯒ ꯃꯥꯟꯅꯔꯒ ꯌꯥꯝ ꯐꯖꯍꯧꯕꯅꯦꯕ ꯅꯣꯡ ꯀꯟꯅ ꯇꯥꯕ ꯃꯥꯜꯂꯦ
ꯇꯥꯏꯌꯦ ꯃꯔꯣꯟ ꯂꯧꯕ ꯈꯪꯗꯕ
ꯃꯔꯣꯟꯁꯦ ꯑꯃꯨ ꯈꯪꯉꯦ ꯑꯗꯨꯒ ꯁꯧꯖꯜꯂꯛꯄ ꯅꯥꯀꯟꯗꯒꯤ ꯅꯣꯡ ꯇꯥꯕꯩ ꯃꯈꯣꯟꯗꯨꯔ ꯀꯩꯅꯣ
ꯎꯝ ꯌꯥꯝ ꯀꯟꯅ ꯇꯥꯏ ꯑꯩ ꯖꯤꯡꯒꯥ ꯑꯣꯏꯕ ꯍꯥꯏꯇꯥꯔꯦ ꯑꯗꯨꯗꯨꯒꯤꯅꯤꯗ
ꯎꯝ
ꯆꯦꯛꯀꯤ ꯑꯣꯏꯔꯝꯃꯗꯤ ꯌꯥꯡꯈꯩ ꯇꯥꯔꯣꯏꯗꯕ
ꯑꯥ ꯏꯒꯤ ꯏꯒꯤ ꯑꯣꯏꯔꯁꯨ ꯇꯥꯗꯕꯅꯤ ꯏꯒꯤ ꯌꯨꯝꯗꯣ
ꯍꯥꯏꯅꯦ ꯏꯒꯤ ꯌꯨꯝꯗ ꯂꯩꯔꯤ ꯀꯥꯟꯗꯗꯤ ꯌꯥꯝ ꯅꯨꯡꯉꯥꯏꯔꯦ
ꯅꯣꯡ ꯆꯨꯔꯦ ꯇꯥꯗꯦ ꯑꯗꯒꯤ ꯈꯪꯗꯦ ꯏꯒꯤ ꯌꯨꯝꯗꯗꯤ ꯑꯩꯈꯣꯏꯒꯤ ꯄꯨꯔꯥ ꯅꯤꯡꯊꯝꯊꯥꯗ ꯁꯥꯒꯠꯂꯦ ꯀꯥꯂꯦꯟꯗ ꯏꯪꯉꯦꯗꯣ ꯑꯗꯨꯃꯥꯏꯅ ꯇꯧꯋꯦ ꯍꯥꯏꯕꯅꯦꯕ ꯃꯣꯏꯒꯤ ꯂꯩ ꯇꯥꯟꯅꯒ ꯇꯧꯕꯗꯣ
ꯅꯣꯏꯒꯤꯗꯨ ꯂꯩꯔꯝꯕ꯭ꯔꯥ
ꯂꯩꯔꯝꯗꯦ ꯑꯩꯈꯣꯏꯄꯨ ꯍꯣꯏꯒꯤ ꯂꯩꯔꯝꯃꯦ ꯑꯩꯈꯣꯏꯒꯤ ꯂꯩꯔꯝꯗꯦ
ꯑꯣ ꯑꯩꯁꯨ ꯑꯩꯅ ꯈꯪꯉꯛꯄꯗꯒꯤꯗꯤ ꯑꯗꯨꯝ ꯇꯤꯟꯗꯒꯤꯇ ꯑꯗꯨꯝ ꯂꯩꯔꯝꯃꯦꯕ
ꯏꯄꯨ ꯍꯣꯏꯒꯤ ꯑꯗꯨꯃꯥꯏꯅ ꯑꯣꯏꯔꯝꯃꯦ ꯏꯅ ꯑꯗꯨꯗꯨꯒ ꯑꯗꯨꯝ ꯑꯩꯅ ꯈꯔ ꯒ꯭ꯌꯥꯟ ꯇꯥꯔꯛꯐꯥꯎꯕ ꯈꯔꯒ ꯑꯗꯨꯝ ꯑꯣꯏꯔꯝꯃꯦ ꯑꯗꯨꯒ ꯑꯗꯨꯝ ꯗꯤꯟꯅ
ꯑꯗꯨꯒꯤ ꯏ-ꯒꯤ ꯃꯔꯛꯇ ꯀꯩꯀꯥ ꯌꯨꯔꯛꯄꯁꯤꯗꯤ ꯏꯁꯤꯡꯗꯣ ꯉꯥꯡꯂꯞ ꯉꯥꯡꯂꯞ ꯇꯧꯕꯒ ꯇꯥꯕꯅꯤ
ꯑꯥ ꯐꯤꯔꯣꯜ ꯑꯉꯧꯕꯗꯒ ꯇꯥꯁꯟꯕꯁꯤꯗꯤ ꯂꯣꯏꯔꯦ
ꯏꯁꯤꯡ ꯆꯥꯎꯒꯗꯣꯏꯔꯥ ꯈꯈꯪꯗꯦꯗ ꯅꯣꯡꯁꯦ ꯀꯟꯅ ꯇꯥꯔꯛꯑꯦ
ꯏꯁꯤꯡ ꯏꯁꯤꯡ ꯆꯥꯎꯕ ꯍꯥꯏꯔꯒ ꯏꯁꯤꯡ ꯆꯥꯎꯕꯁꯦ ꯌꯥꯝ ꯇꯜꯂꯦꯅꯦ ꯂꯤꯟꯀꯥꯡ ꯌꯥꯝ ꯃꯔꯥꯡ ꯀꯥꯏꯕ ꯏꯁꯤꯡ ꯆꯥꯎꯔꯗꯤ ꯏꯁꯤꯡ ꯆꯥꯎꯕꯁꯦ ꯌꯥꯝ ꯇꯜꯂꯦꯕ ꯃꯣꯏꯁꯨ ꯏꯁꯤꯡꯗꯣ ꯆꯥꯎꯔꯛꯑꯕꯅꯤꯅ ꯂꯩꯐꯝꯝ ꯂꯩꯇꯕꯅꯤꯅꯅꯦ ꯇꯜꯜꯂꯦꯕ ꯑꯗꯨꯅ ꯌꯥꯝ
ꯅꯣꯡ ꯇꯥꯔꯗꯤ ꯐꯩꯖꯨꯞ ꯆꯤꯡꯈꯠꯂꯒ ꯇꯨꯝꯕ ꯑꯗꯨ ꯅꯠꯇ꯭ꯔꯗꯤ ꯎꯄꯥꯏ ꯂꯩꯇꯦ
ꯎꯝ ꯂꯨꯝꯅ ꯁꯨꯞꯆꯜꯂꯒ ꯇꯨꯝꯈꯤꯕ
ꯑꯩꯒꯤꯗꯤ ꯆꯞꯆꯥꯔꯦ ꯍꯤꯟꯖꯥꯡ ꯑꯍꯥꯎꯕꯅꯤꯅ ꯅꯪꯒꯟ ꯑꯩꯒ ꯋꯥꯔꯤ ꯁꯅꯕ ꯂꯣꯏꯔꯀꯥꯟꯗ ꯐꯖꯅ ꯆꯥꯊꯣꯛꯑꯒ ꯐꯩꯖꯨꯞ ꯆꯤꯡꯈꯠꯂꯥ ꯇꯨꯝꯒꯔꯒꯦ
ꯑꯥꯎ ꯑꯗꯨꯝ ꯃꯨꯜꯂꯅꯤ ꯑꯗꯨꯗꯤ ꯑꯍꯤꯡꯗ ꯃꯤꯅ ꯀꯧ ꯉꯥꯡꯕꯒ ꯇꯥꯔꯣꯏ
ꯇꯥꯔꯔꯣꯏ ꯆꯥꯛꯇꯨꯁꯨ ꯅꯍꯥꯟꯈꯩꯗꯤ ꯗꯥꯏꯇꯤꯡ ꯇꯧꯕꯒꯤ ꯌꯥꯝ ꯆꯥꯗꯕꯅꯦ ꯉꯁꯤꯗꯤ ꯈꯔ ꯍꯦꯟꯖꯜꯂꯅꯤ
ꯑꯩ ꯅꯍꯥꯟ ꯀꯣꯂꯦꯖ ꯍꯜꯂꯛꯄꯗ ꯇꯧꯔꯤꯅꯦꯃꯤ ꯇꯨꯝꯊꯈꯔꯒꯅꯦ ꯋꯥꯃꯜꯂꯨꯕꯒꯤ ꯃꯤ ꯄꯨꯡ ꯇꯔꯥ ꯇꯥꯔꯛꯄꯇ ꯇꯨꯝꯃꯒ ꯇꯔꯥꯒ ꯃꯤꯅꯤꯠ ꯇꯔꯥ ꯇꯔꯦꯠꯇ ꯏꯃꯥꯟꯅꯕꯤꯅ ꯐꯣꯟ ꯇꯧꯔꯛꯄ ꯇꯥꯗ꯭ꯔꯤꯕ ꯔꯤꯡꯇꯣꯟꯗꯨꯁꯨ ꯐꯨꯜ ꯂꯩꯈꯥꯠ ꯊꯝꯃꯝꯃꯤꯕ
ꯋꯥꯕꯒꯤꯅꯦ ꯑꯗꯨꯗꯣ ꯋꯥꯔꯗꯤ ꯑꯗꯨꯝ ꯇꯧꯕꯅꯦ
ꯑꯩꯈꯣꯏ ꯕꯥꯅ ꯑꯩ ꯔꯤꯡꯇꯣꯟꯗꯣ ꯑꯩ ꯔꯤꯡꯇꯣꯟꯗꯣ ꯆꯣꯡꯂꯝ ꯆꯥꯗꯕꯅꯦꯕ ꯑꯗꯣ ꯈꯣꯏꯕꯥꯅ ꯈꯪꯉꯕꯖꯥꯠꯅꯦ ꯈꯣꯏꯕꯥꯁꯨ ꯀꯥ ꯊꯪꯅꯕꯅꯤꯅ ꯈꯪꯉꯕ ꯑꯗꯨꯒ ꯀꯣꯏ ꯀꯧ ꯀꯧꯏ ꯑꯍꯤꯡꯗꯨꯗ ꯑꯗꯨꯗꯨꯁꯨ ꯑꯗꯨꯝ ꯇꯥꯗ꯭ꯔꯕꯤ ꯑꯗꯨꯝ ꯇꯨꯝꯃꯕꯅꯤ ꯑꯩ
ꯅꯪ ꯑꯗꯨꯗꯤ ꯂꯥꯏꯔꯗꯅ ꯑꯩ ꯍꯧꯖꯤꯛꯀꯥꯟꯁꯦ ꯑꯦꯂꯥꯔꯝ ꯊꯝꯕꯗꯣ
ꯑꯥ
ꯑꯝꯇ ꯇꯥꯗꯦ ꯈꯪꯕ ꯑꯦꯂꯥꯔꯝꯁꯨ ꯑꯌꯨꯛ ꯈꯨꯗꯤꯡꯒꯤ ꯈꯣꯡꯕꯁꯦ ꯑꯩ ꯈꯪꯗꯦꯕ
ꯊꯥꯖꯗ꯭ꯔꯦ ꯑꯦꯂꯥꯔꯝꯗꯨꯕꯨꯗꯤ ꯈꯣꯡꯕ ꯈꯪꯉꯦ ꯃꯨꯊꯠꯂ ꯃꯨꯊꯠꯂ ꯇꯨꯝꯁꯤꯟꯕꯩ ꯋꯥꯅꯤ
ꯃꯨꯊꯠꯂ ꯃꯨꯊꯠꯂ ꯇꯨꯝꯕꯗꯨꯅ ꯑꯃꯔꯣꯝꯗ ꯐꯈꯔꯦ ꯑꯩꯒꯤꯗꯤꯅꯦ ꯑꯦꯂꯥꯔꯝꯁꯦ ꯈꯣꯡꯉꯤꯔꯥ ꯈꯣꯡꯗꯔꯤꯔꯥ ꯑꯗꯨꯁꯨ ꯁꯨꯈꯪ ꯈꯪꯗꯕ ꯄꯨꯡ ꯇꯔꯨꯛꯇ ꯑꯦꯂꯥꯔꯝ ꯊꯝꯃꯦꯕꯀꯣ
ꯑꯥ
ꯃꯉꯥ ꯃꯈꯥꯏꯗ ꯑꯃꯨꯒ ꯑꯗꯣ ꯑꯝꯇ ꯇꯥꯗꯦ
ꯐꯖꯗ꯭ꯔꯦꯍꯦ ꯑꯗꯨꯗꯤ
ꯑꯁꯦꯡꯕꯩꯅꯦ ꯑꯩ ꯄꯨꯡ ꯇꯔꯦꯠꯀꯨꯝꯕ ꯅꯤꯄꯥꯟꯒꯨꯝꯕ ꯑꯁꯤꯗꯅꯦ ꯍꯧꯒꯠꯂꯤꯁꯦ ꯑꯗꯨꯒ ꯑꯍꯤꯡꯅꯅꯦ ꯄꯨꯡ ꯀꯌꯥꯗ ꯇꯨꯝꯃꯤ ꯈꯪꯕ꯭ꯔꯥ ꯄꯨꯡ ꯑꯃ ꯉꯔꯥꯡꯗꯤ ꯉꯔꯥꯡꯗꯤ ꯄꯨꯡ ꯀꯩꯅꯣ ꯇꯥꯔꯦ ꯑꯍꯨꯝ ꯇꯥꯔꯦ
ꯑꯗꯨꯅꯅꯤ
ꯇꯨꯝꯕ ꯁꯨꯡꯌꯥ ꯌꯥꯗꯕ
ꯑꯩꯈꯣꯏꯅ ꯇꯨꯝꯕꯗꯤ ꯄꯨꯡ ꯃꯥꯄꯜ ꯇꯔꯥ ꯊꯦꯡꯉꯕꯗ ꯇꯔꯥꯃꯥꯊꯣꯏ
ꯑꯗꯣ ꯉꯁꯤꯒꯤ ꯆꯥꯛꯁꯦ ꯐꯨꯜꯗ ꯆꯥꯗꯣꯔꯕꯅꯤꯅ ꯐꯖꯅ ꯇꯨꯝꯃꯅꯤ ꯑꯩ ꯈꯪ
ꯍꯨꯝ
ꯐꯤꯒꯔ ꯁꯦꯝꯕ ꯌꯦ ꯀꯣꯟꯅ ꯁꯦꯝꯃ ꯂꯣꯏꯔꯦ ꯅꯠꯇ꯭ꯔꯥ
ꯃꯥꯟꯅꯤ
ꯀꯔꯤꯒꯤ ꯐꯤꯒꯔ ꯐꯤꯒꯔꯅ ꯐꯤꯒꯔꯒꯤ ꯊꯣꯛꯄ
ꯂꯨꯍꯣꯡꯕꯗꯤ ꯀꯔꯝ ꯀꯥꯟꯗ ꯍꯣꯡꯒꯦ ꯈꯜꯂꯤꯕ
ꯋꯥꯠꯂꯤꯗ ꯂꯨꯍꯣꯡ ꯈꯣꯡꯗꯣꯡꯕꯒꯤ ꯋꯥꯔꯤꯒ ꯆꯪꯗꯦ ꯐꯤꯒꯔ ꯁꯦꯝꯕ ꯗꯔꯀꯥꯔ ꯇꯥꯗ꯭ꯔ ꯀꯥꯟꯖꯤꯗ ꯀꯥꯏꯗꯩ ꯂꯨꯍꯣꯡꯕꯅꯣꯗ
ꯐꯖꯗꯦꯍꯦ
ꯑꯥ ꯅꯣꯡꯖꯨ ꯀꯟꯅ ꯇꯥꯔꯦ ꯐꯖꯅꯖꯨ ꯇꯥꯗ꯭ꯔꯦ ꯑꯗꯣ ꯊꯝꯃꯒꯦ ꯑꯗꯨꯅ ꯐꯔꯅꯤ
ꯑꯥ ꯑꯗꯨ ꯑꯗꯨꯃꯥꯏꯅ ꯇꯧꯒꯦ ꯇꯧꯔꯣ ꯅꯪꯁꯨ ꯐꯖꯅ ꯇꯥꯗ꯭ꯔꯦꯕ
ꯍꯣꯏ ꯍꯣꯏ ꯍꯣꯏ ꯊꯝꯃꯣ ꯊꯝꯃꯣ